ꯑꯕꯣ
ꯇꯥꯏꯌꯦ ꯇꯥꯏꯌꯦ
ꯎ ꯁꯤ ꯀꯣꯏꯕ ꯆꯠꯄ ꯅꯨꯡꯉꯥꯏꯕ꯭ꯔꯣ
ꯅꯨꯡꯉꯥꯏꯌꯦ ꯀꯩ ꯌꯦꯟꯁꯥꯡ ꯆꯥꯒꯦ
ꯝ ꯀꯗ ꯍꯂꯛꯦ
ꯑꯥ
ꯏ ꯀꯗꯥ ꯂꯀꯦ
ꯊꯦꯡꯉꯦ ꯄꯨꯡ ꯇꯔꯨꯛ ꯑꯗꯨꯋꯥꯏ ꯍꯜꯂꯛꯑꯦ
ꯑꯗꯨꯗꯒꯤ ꯕꯁꯇꯣ ꯑꯔꯣꯏꯕ ꯑꯣꯏꯌꯦꯕ ꯑꯩꯈꯣꯏꯅ ꯑꯁ ꯂꯦꯞꯄꯁꯤ ꯂꯦꯞꯄꯁ ꯉ ꯋꯥꯔꯦꯅꯦ ꯂꯦꯞꯄꯗ ꯀꯣꯏ ꯆꯠꯃꯨ ꯆꯠꯂꯨꯔꯦ ꯑꯗꯨꯒ ꯂꯥꯛꯑꯒ ꯑꯩꯗꯤ ꯕꯁꯇ ꯉꯥꯏꯇꯪ ꯑꯗꯨꯝꯒꯦꯅ ꯇꯧꯔꯦ ꯑꯗꯨꯒ ꯂꯦꯞꯄꯦꯏꯁꯦ ꯑꯩꯈꯣꯏꯁꯦ ꯄꯨꯂꯞ ꯂꯦꯞꯄꯦ ꯑꯁ ꯕꯁꯇꯨꯁꯨ ꯉꯔꯤ ꯅ ꯑꯩꯈꯣꯏ ꯇꯥꯏ ꯍꯥꯏꯞꯇꯅꯤꯀꯣ ꯅꯃꯤꯁꯦ ꯄꯔꯦꯡ ꯄꯔꯦꯡ ꯂꯦꯞꯄꯦ ꯑꯗꯨꯏ ꯃꯔꯛꯇꯨꯗ ꯑꯩꯈꯣꯏꯁꯦ ꯌꯥꯎꯔꯦ ꯑ ꯃꯤ ꯅꯪꯕꯣ ꯑꯩꯗꯤ ꯑꯁ ꯋꯥꯅꯒ ꯋꯥꯕꯅꯦ ꯑꯩꯅ ꯈꯜꯂꯤꯁꯦ ꯕꯁ ꯃꯅꯨꯡꯗ ꯉꯥꯏꯇ ꯎꯏꯒꯦꯅ ꯈꯜꯂꯦ ꯑꯩꯗꯤ ꯄꯣꯊꯥꯒ ꯦꯅ ꯑꯗꯨꯗꯣ
ꯃꯖꯦ
ꯎꯝ ꯁꯤꯂꯒꯤꯅ ꯀꯩꯅꯩꯅꯣꯐꯥꯎ ꯎꯝ ꯊꯧꯕꯒꯨꯝ ꯅꯠꯇꯦ ꯍꯣꯏ ꯁꯤꯗꯒꯤꯅ ꯀꯩꯅꯣꯐꯧ ꯋꯥꯍꯏ ꯋꯥꯏꯐꯥꯎ ꯎ ꯎ ꯑꯣꯇꯣꯗ ꯆꯠꯂꯦ ꯑꯗꯨꯒ ꯃꯌꯥꯏ ꯃꯌꯥꯏ ꯈꯔ ꯍꯦꯜꯂꯛꯄ ꯐꯥꯎꯅ ꯑꯗꯨꯝ ꯃꯐꯝꯗꯣ ꯌꯧꯅꯕ ꯆꯠꯄ ꯐꯥꯎꯅ ꯀꯩꯅꯣꯗ ꯆꯠꯂꯦ ꯎꯝ ꯕꯁꯇ ꯆꯠꯂꯦꯕ ꯑꯗꯣ ꯊꯒꯦ ꯍꯜꯂꯛꯄꯗꯁꯨ ꯑꯁ ꯀꯥꯏꯔꯛꯏ ꯆꯠꯄꯗꯨꯗꯁꯨ ꯕꯁꯇꯣ ꯑꯃꯨꯛ ꯊꯥꯎꯗꯣ ꯌꯨꯔꯛꯇꯅꯅꯦ ꯑꯗꯨꯁꯨ ꯌꯧꯔꯝꯗꯥꯏꯗ ꯑꯩꯈꯣꯏꯅꯗꯣ ꯍꯥꯏꯗꯤ ꯃꯤ ꯀꯃꯣ ꯀꯃꯣ ꯂꯥꯛꯑꯅꯤ ꯑꯗꯨꯗ ꯍꯥꯏꯈ꯭ꯔꯕꯅꯤ ꯅꯣꯏ ꯂꯣꯏ ꯇꯣꯡꯉꯨ ꯇꯐꯝꯗ ꯌꯣ ꯐꯥꯎꯅ ꯍꯥꯏꯔꯒ ꯑꯩꯈꯣꯏꯁꯨꯦ ꯑꯃꯨꯛ ꯂꯣꯏ ꯀꯥꯈꯠ ꯄ꯭ꯂꯦꯗꯒꯤꯗꯤ ꯑꯃꯨꯛ ꯇꯣꯡꯉꯦ ꯑꯗꯨꯃꯥꯏꯅ ꯇꯧꯔꯒ ꯑꯅꯤꯔꯛꯨ ꯇꯣꯡꯅꯔꯦ ꯆꯠꯄꯩꯗꯨꯗ ꯑꯗꯨꯒꯅ ꯍꯜꯂꯛꯄꯗꯨꯗ ꯍ ꯐꯝꯃꯝꯁꯦ ꯐꯪꯗꯕꯒꯤ
ꯎꯝ
ꯃꯖꯗꯤꯅꯁꯤ ꯋꯥ ꯇ ꯋꯥꯔꯦ ꯆꯠ
ꯄ ꯄ ꯇꯅꯦꯅ ꯂꯤꯁꯤ ꯀꯗ ꯋꯥ
ꯇꯨꯝꯅꯤꯡꯉꯦ
ꯑ ꯆ ꯌꯦꯄ
ꯅꯦꯠ
ꯍꯥꯥ
ꯂꯥꯡꯒꯣꯗ ꯂꯒ
ꯥꯟꯦ
ꯃꯤ ꯌꯥꯝꯃꯦ ꯑꯩꯈꯣꯏ ꯇꯨꯝꯅꯗ꯭ꯔꯦ ꯑꯝꯇ
ꯎꯝ ꯁꯨꯝ ꯀꯥꯏꯗ ꯂꯩꯕꯣ
ꯎꯝ ꯂꯩꯌꯦ
ꯊ ꯊ ꯁꯥꯗ꯭ꯔꯦ
ꯑ ꯁꯥꯗ꯭ꯔꯦ ꯀꯩꯗꯧꯗꯣꯏꯅꯣ
ꯎꯝ ꯎꯝ ꯂ
ꯑ ꯐꯔ꯭ꯔꯣ
ꯎꯝ
ꯀꯅ ꯂꯥꯛꯄꯅꯦꯦꯗꯤ ꯁꯗ ꯋꯥ
ꯀꯩ ꯍꯥꯏꯕ
ꯇꯥꯅꯤꯡꯉꯥꯏꯒꯤ ꯂꯥꯛꯄꯅꯦ ꯑ ꯌꯥꯝ ꯅꯥꯔꯦ ꯀꯩꯗꯧꯕꯔꯣ ꯈꯪꯗ꯭ꯔꯦ
ꯄꯥꯁꯜꯗꯣ ꯀꯩꯅꯣ ꯈꯔ ꯈꯔ ꯑꯉꯝꯕ
ꯍ ꯍꯦ ꯇ ꯇꯣꯛꯈꯔꯦ
ꯀꯩꯕꯨꯅꯣ ꯍꯥꯏꯁꯦ
ꯅꯪꯅ ꯇꯥꯕ꯭ꯔꯥꯅꯦꯕꯗꯣ
ꯑ ꯑ
ꯀꯩ ꯍꯥꯏꯅ ꯍꯥꯏꯔꯏꯅꯣ
ꯁꯣꯝꯗꯅꯤꯗ
ꯐꯝ ꯍꯥꯏ ꯑꯣꯅ ꯀꯣꯏ ꯆꯠ
ꯍꯣꯏ ꯊꯥꯔꯛꯀꯦ ꯊꯥꯔꯛꯀꯦ ꯉꯁꯤꯒꯤ ꯄꯩꯁꯥ ꯈꯔ ꯑꯗꯨꯝ ꯇꯤꯡꯈ꯭ꯔꯦ
ꯑ ꯆꯒ
ꯑ
ꯍꯥꯥ
ꯀꯩꯕꯥꯛ
ꯁ ꯀꯦꯃ ꯇꯧ ꯊꯒꯦ
ꯈꯪꯗꯦ ꯑꯗꯣ ꯎꯝ ꯈꯔ ꯊꯤꯒꯦ
ꯎꯝ
ꯑ
ꯑꯦꯉ
ꯉꯥꯏ ꯄꯑꯣꯣ
ꯦ ꯂ ꯀ ꯄꯅꯤ ꯋꯥꯕ꯭ꯔꯣ
ꯇꯥꯍꯟꯅꯤꯡꯉꯦ ꯂꯥꯏꯔꯤꯛ ꯌꯥꯝ ꯍꯩꯍꯟꯅꯤꯡꯉꯦ ꯅꯪꯗꯣ
ꯎꯝ
ꯁꯤꯁꯤꯡꯕꯩꯅꯤ ꯀꯅꯥ ꯀꯅꯥ ꯂꯩ ꯀ
ꯍꯧꯖꯤꯛ ꯀꯅꯥꯝꯇ ꯃꯈꯥꯗ ꯂꯩꯕꯒꯦ ꯑꯩ ꯀꯅꯥꯝꯇ ꯂꯩꯇꯦ ꯍꯧꯖꯤꯛ ꯊꯛꯄꯒꯤ ꯋꯥꯔꯤꯁꯤꯅ
ꯑꯣ ꯑꯃ ꯉꯔꯥꯡꯒꯤꯗꯣ ꯁꯦꯡꯗꯣꯛꯈ꯭ꯔꯕ ꯃꯥꯂꯦꯀꯣ
ꯐ꯭ꯔ ꯃꯥꯅꯦ ꯑꯦꯖꯖꯕꯗꯤ ꯄꯣꯆ
ꯎꯝ ꯁꯦꯡꯗꯣꯛꯈ꯭ꯔꯦ ꯁꯦꯡꯗꯣꯛꯈ꯭ꯔꯦ ꯑꯅꯤꯃꯛ ꯁꯦꯡꯗꯣꯛꯈ꯭ꯔꯕꯅꯦ
ꯍꯨ ꯀꯥ ꯀꯤꯗꯨ ꯀꯥꯏꯅꯔ ꯁꯥꯔꯔꯕꯣ
ꯑꯗꯨꯗꯤ ꯈꯪꯗꯦꯗ ꯀꯃꯥꯏꯅ ꯇꯧꯔꯤꯅꯣ ꯃꯣꯏꯅꯤꯒꯤꯗꯣ ꯃꯌꯨꯝꯗꯨꯗꯤ ꯑꯗꯨꯝ ꯂꯩꯕ ꯃꯥꯜꯂꯤꯦꯗ ꯅꯨꯄꯥꯒꯤ
ꯎꯝ ꯑꯩ ꯂꯗꯤ ꯐꯩ ꯈꯪꯗꯦꯗ ꯑꯩ ꯈꯪ
ꯈꯪꯗꯦꯗ ꯁꯤꯗꯒꯤꯗꯤ ꯑꯩꯈꯣꯏꯁꯨ ꯑꯗꯨꯝ ꯄꯔꯥ ꯑꯃ ꯇꯝꯍꯧꯕ ꯌꯥꯔꯣꯏ ꯀꯩꯗꯧꯔꯒꯦ
ꯎꯝꯃꯥꯡ ꯋꯥꯔꯤꯗꯅꯤ ꯍꯥꯏꯒꯖꯦ ꯀꯣ
ꯋꯥꯔꯤ
ꯉꯔꯥꯡ ꯋꯥꯔꯤ ꯂꯤꯅꯤ ꯍꯥꯏꯔ ꯂꯤꯗꯔꯤ ꯀꯣ ꯍꯥꯏꯕ
ꯀꯔꯝꯕꯒꯤ ꯋꯥꯔꯤꯅꯣ
ꯅꯪꯒ ꯂꯩꯃꯤꯟꯅꯕ ꯅꯨꯄꯤꯗꯨꯒꯤ ꯃꯥꯒꯤ ꯁꯪꯅꯕ ꯃꯤꯒꯤ ꯃꯇꯥꯡꯗ
ꯑꯣ ꯑꯩ ꯁꯪꯁꯨ ꯁꯪꯗꯦ ꯉꯁꯤꯁꯨ ꯀꯣꯏꯕ ꯆꯠꯂꯦ ꯅꯣꯡꯉꯥꯟꯕꯗꯒꯤꯅ ꯅꯨꯃꯤꯠ ꯇꯥꯔ ꯐꯥꯎꯕ ꯑꯗꯨ ꯍꯜꯂꯛꯑꯒ ꯑꯃꯨꯛ ꯉꯥꯏꯇꯪ ꯄꯣꯊꯥꯔꯒ ꯃꯤꯅꯠ ꯃꯉꯥꯃꯨꯛ ꯂꯩꯔꯒ ꯆꯥꯛ ꯑꯃꯨꯛ ꯊꯣꯡꯕ ꯆꯠꯂꯦ ꯌꯦꯟ ꯑꯃꯨꯛ ꯊꯣꯡꯉꯦ ꯑꯗꯨ ꯊꯣꯡꯉꯒ ꯑꯃꯨ ꯑꯃꯨꯛ ꯆꯥꯔꯦ ꯆꯥꯕꯗꯒꯤ ꯀꯣꯜꯂꯤꯛꯇꯣ ꯂꯣꯏ ꯐꯦꯡꯗꯣꯛꯑꯒ ꯑꯃꯨꯛ ꯂꯩꯔꯦ ꯂꯩꯔꯒ ꯉꯇꯪ ꯑꯃꯨꯛ ꯄꯣꯊꯥꯔꯦ ꯄꯣꯊꯥꯔꯕ ꯃꯇꯨꯡꯗꯨꯗ ꯑꯃꯨꯛ ꯅꯪꯉꯣꯟꯗꯃꯨꯛ ꯁꯨꯃꯥꯏꯅ ꯐꯣꯟ ꯇꯧꯔꯦ
ꯎꯝ
ꯀꯩꯗꯧꯔꯒꯦ ꯍꯥꯥ
ꯀꯩ ꯍꯥꯏꯅꯣ
ꯇꯧꯔꯒꯦ ꯇꯨꯃꯤꯟ ꯂꯩꯗꯨꯕꯨ
ꯑꯃ ꯅꯪꯅꯦ ꯎꯝ ꯑ ꯀꯩꯅꯣꯝꯃ ꯍꯥꯏꯒꯦ ꯍꯪꯒꯥꯝꯒ ꯇꯧꯔꯒ ꯑꯗꯨꯒ ꯃꯣꯔꯣꯛ ꯃꯦꯠꯄꯗꯣ ꯑꯗꯨꯝ ꯆꯥꯔꯕ ꯍꯪꯒꯥꯝ ꯃꯍꯤ ꯍꯥꯞꯆꯤꯜꯂꯒ
ꯈꯪꯗꯦ ꯏꯃꯥꯟꯅꯕꯤꯅ ꯄꯤꯖꯩ ꯁꯤꯗ
ꯑꯗꯨ ꯀꯃꯥꯏꯅꯅꯣ ꯃꯣꯏꯒꯤꯗꯣ
ꯑꯩ ꯈꯪꯗꯦ ꯃꯣꯏ ꯍꯪꯒꯥꯝ ꯃꯍꯤꯅꯦ ꯍꯥꯏꯔꯒ ꯄꯨꯔꯛꯑꯦ ꯑꯩꯁꯨ ꯈꯪꯗꯦ ꯆꯤꯡꯒꯤ ꯃꯥꯡꯒꯜꯒꯤꯅꯀꯣ
ꯍꯣꯏ ꯃꯣꯏ ꯑꯗꯨꯃꯥꯏꯅ ꯇꯧꯕꯗꯨꯕꯨ ꯆꯥꯏꯑꯦꯕ ꯑꯩ ꯈꯪꯅꯤꯡꯕ
ꯀꯃꯥꯏ ꯆꯕꯍꯤ ꯁꯥꯈꯔꯦ ꯃꯃꯥꯡꯗ
ꯎꯝ ꯑꯩ ꯑꯩꯁꯨ ꯆꯥꯕꯨꯗꯤ ꯆꯥꯈ꯭ꯔꯦꯗ
ꯎꯝ
ꯑꯗꯨ ꯍꯥꯎꯗꯤ ꯑꯗꯨꯝ ꯍꯥꯎꯋꯀꯣ
ꯁꯨꯝ ꯍꯥꯎꯋꯦ ꯃꯣꯔꯣꯛ ꯌꯥꯝ ꯁꯥꯃꯕꯒꯤ ꯑꯩ ꯆꯥꯕ ꯉꯝꯗꯦ ꯅꯪ ꯇꯧꯈꯤ
ꯀꯔꯤꯅꯣ ꯃꯣꯔꯣꯛ ꯌꯥꯝ ꯁꯥꯕ ꯆꯥꯕ ꯉꯝꯗꯕ꯭ꯔꯥ
ꯆꯥꯎꯑꯣ ꯍꯥꯏꯗꯤ ꯉꯝꯃꯦ ꯍꯟꯗꯛ ꯑꯩꯗꯣ ꯆꯥꯛꯈꯥꯎꯕ ꯌꯥꯗꯕꯩꯀꯣ꯫ ꯑꯗꯨ꯭ꯔꯕ ꯍꯅꯗꯤꯕꯁꯨ ꯍꯥꯟꯅ ꯁꯨꯝ ꯆꯥꯔꯛꯇꯕ ꯑꯩ ꯍꯧꯖꯤꯀꯥꯟ ꯆꯥꯛꯈꯥꯎ ꯑꯗꯨꯝ ꯌꯥꯗꯔꯦ ꯅꯥꯕꯅ ꯑꯩ
ꯅꯪꯒꯤ ꯆꯈꯥꯎ ꯀꯩꯗꯧꯔꯕꯣ
ꯆꯥꯛꯈꯥꯎ ꯌꯥꯝ ꯁꯣꯛꯑꯕꯅꯦꯕ ꯆꯥꯕ ꯌꯥꯗꯦꯕ
ꯑꯣ
ꯁꯤꯗ
ꯎꯝ
ꯅꯪꯒꯤ ꯀꯌꯥ ꯂꯩꯔꯤꯒꯦ
ꯀꯩꯕ
ꯂꯦꯝꯕꯥ ꯀꯌꯥ ꯂꯩꯔꯒꯤ ꯊꯥꯕꯛ
ꯑꯃꯇꯥ ꯂꯩꯇꯦ꯫
ꯂꯩꯇ꯭ꯔꯕꯣ
ꯎꯝ
ꯑꯗꯨꯗꯤ ꯍꯌꯦꯡꯔ ꯐꯖꯥꯅ ꯁꯦꯡꯗꯣꯛꯀꯣ
ꯍꯣꯏꯅꯦ ꯍꯣꯏꯅꯦ ꯅꯥꯆꯦꯅ ꯑꯗꯨꯝ ꯈꯪꯅ ꯇꯧꯔꯛꯀꯦ
ꯎꯝ ꯑꯩ ꯂꯩꯔꯤꯁꯤꯗꯤ ꯅꯪꯒꯤꯗꯃꯛꯇ
ꯎꯝ ꯎꯝ
ꯑꯃ ꯉꯔꯥꯡꯒꯤꯗꯣ ꯅꯨꯄꯤꯗꯣ ꯃꯁꯛ ꯊꯤꯉꯣ
ꯊꯤ ꯍꯥꯏꯅꯤ ꯍꯥꯏꯅꯤꯅ ꯊꯤ ꯍꯥꯏꯅꯤ
ꯍꯣꯏ ꯏꯐꯦꯛꯅꯔ ꯀꯩꯅꯣ ꯃꯥ ꯊꯁꯁ ꯍꫭꯏ ꯑꯗꯨꯅꯤ ꯍꯥꯏꯁꯤ ꯀꯩꯅꯩꯅꯣꯗ ꯄꯅ
ꯆꯦꯠꯈꯤ ꯍꯥꯏꯅ ꯑꯣꯏꯋꯦꯕꯣ ꯉꯁꯤ ꯑꯩꯅ ꯑꯩꯗꯤ ꯎꯗ꯭ꯔꯤꯕꯒꯤ ꯐꯪꯅꯕ ꯑꯁ ꯑꯃꯗꯨꯅ ꯍꯦꯜꯗꯦ ꯐꯖꯥ
ꯊꯤꯕꯃ ꯅꯪ ꯌꯦꯡꯅꯤꯡꯕ꯭ꯔꯥ
ꯑꯩ ꯄꯥꯏꯗꯔꯤ ꯕꯩꯅꯤ ꯍꫭꯔꯟ ꯄꯥꯏꯔ ꯊꯦꯡꯅꯔꯅꯤꯗꯥ
ꯍꯣꯏ ꯑꯗꯨꯁꯨ ꯌꯦꯡꯉꯣ ꯃꯁꯛꯊꯤ
ꯈꯪꯗꯤ ꯍꯪꯖꯤꯛ ꯆꯨꯝꯃꯗꯣꯏꯔꯣ ꯀꯃꯥꯏꯅ ꯇꯧꯗꯣꯏꯅꯣ
ꯑꯩ ꯎꯝ ꯇꯨꯝꯂꯅꯤ ꯃꯥꯏꯇꯪꯅꯔꯒ ꯇꯧꯅꯖꯦ ꯉꯁꯤꯗꯤ ꯕꯣꯜ ꯌꯦꯡꯉꯣꯏꯗ꯭ꯔꯣ
ꯍꫭꯔꫭꯟ ꯑꯊꯤꯡꯕꯗꯥ ꯂꯩ ꯎꯅꯨꯡ ꯃꯥꯥꯏ ꯀꯁꯤꯔ
ꯄꯤꯅꯁ
ꯍꯣꯔꯦꯟ ꯈꯪꯗꯦ ꯌꯦꯡꯉꯁꯦ ꯍꯥꯏꯔꯦ ꯍꯥꯏ ꯌꯥꯗ꯭ꯔꯗꯤ
ꯎꯝ ꯌꯦꯉꯣ ꯌꯦꯉꯣ ꯍꯌꯦꯡꯂꯥ ꯀꯩꯅꯣꯃ ꯂꯩꯕ ꯃꯥꯜꯂꯤꯅꯦ ꯍꯪꯆꯤꯠ ꯑꯣꯏꯕ꯭ꯔꯥ ꯍꯪꯆꯤꯠ ꯃꯥꯜꯂꯦꯕ ꯑꯃ ꯏꯁꯀꯥꯏ ꯕ꯭ꯂꯨ ꯀ ꯋꯥꯏꯠ ꯀ ꯒꯤꯁꯨ ꯅꯣꯏꯒꯤ ꯔꯦꯠꯀ ꯒ꯭ꯔꯤꯟꯒꯗꯣ ꯀꯩꯅꯨꯃꯤꯠꯅꯣ
ꯍꯌꯦꯡ ꯑꯍꯤꯡꯗ ꯍꯥꯏꯕ ꯇꯥꯔꯦ ꯍꯪꯆꯤ ꯆꯨꯡꯉꯒ ꯍꯌꯦꯡ ꯑꯍꯤꯡꯗꯅꯤꯕ
ꯑꯣ ꯑꯍꯤꯡꯗꯤ ꯅꯪ ꯌꯦꯡꯂꯅꯤ
ꯍꯥ
ꯑꯍꯤꯡꯗꯤ ꯌꯦꯡꯒꯗ꯭ꯔꯕ
ꯑꯍꯤꯡꯗꯤ ꯌꯥꯝ ꯅꯨꯡꯉꯥꯏ ꯑꯌꯨꯛꯇꯅꯦ ꯑꯩꯅ ꯍꯧꯒꯠꯄ ꯉꯝꯗꯕꯁꯦ
ꯎꯝ ꯅꯪꯗꯤ ꯑꯍꯤꯡꯒ ꯌꯥꯝ ꯌꯦꯡꯉꯤꯅ
ꯍꯅꯦ
ꯌꯥꯍꯜꯂꯁꯤꯔꯥ ꯌꯥꯖꯔꯅꯤ ꯉꯁꯥꯅ